ꯀ
ꯑꯌꯦ
ꯎꯝ ꯕꯣꯟꯗꯣ ꯀꯩꯅꯣꯒꯤ ꯀꯩꯅꯣꯅ ꯀꯔꯤ ꯀꯔꯤ ꯖꯄꯥꯟꯗꯣ ꯖꯄꯥꯟ ꯂꯩꯍꯧꯕꯗ ꯅꯨꯡꯉꯥꯏꯇꯦ ꯃꯣꯏ ꯐꯖꯅ ꯁꯥꯟꯅꯩ ꯍꯟꯗꯛꯀꯤꯗꯣ
ꯁꯅꯩꯌꯦ ꯑꯗꯨ ꯑꯗꯨꯅꯦ ꯑꯩꯗꯤ
ꯅꯨꯡꯉꯥꯏꯇꯦ ꯑꯦꯁꯤꯌꯥ ꯑꯦꯁꯤꯌꯥ ꯍꯥꯏꯗꯤ ꯃꯣꯏ ꯊꯣꯛꯂꯛꯄꯁꯨ ꯀꯨꯏꯗꯦ ꯑꯗꯨꯑꯣꯏꯁꯨ ꯐꯖꯅ ꯑꯗꯨꯝ ꯁꯥꯟꯅꯩ ꯕꯖ ꯑꯗꯨꯃꯥꯏꯅ ꯇꯧꯔꯛꯄ ꯍꯥꯏꯁꯦꯝꯕ ꯆꯤꯡꯉꯦꯕ ꯅꯠꯇ꯭ꯔꯥ
ꯉꯥꯟꯅꯦ ꯃꯣꯏ ꯈꯛꯇꯅꯤ ꯀꯩꯅꯣ ꯔꯥꯎꯟ ꯑꯣꯐ ꯊꯥꯔꯇꯤ ꯇꯨ ꯌꯥꯎꯔꯤꯁꯦ ꯑꯦꯁꯤꯌꯥꯗ
ꯃꯥꯅꯦ ꯀꯩꯅꯣꯗ ꯑꯁ ꯑꯩꯗꯤ ꯑꯃꯛ ꯎꯁꯕꯦꯀꯤꯁꯇꯥꯟ ꯂꯩꯍꯧꯕꯗꯣ ꯅꯨꯡꯉꯥꯏꯇꯕꯅꯤ
ꯎꯖꯕꯒꯀꯤꯁꯇꯥꯟ ꯎꯖꯥꯟ
ꯅꯍꯥꯟ ꯀꯩꯅꯣꯃ ꯁꯥꯟꯅꯕꯗꯣ ꯐ ꯍꯣꯏ ꯍꯣꯏ ꯍꯣꯏ ꯍꯣꯏ ꯃꯉꯥꯁꯤꯔꯣ ꯇꯧꯁꯤꯔꯣ
ꯑꯣ ꯃꯣꯏ ꯍꯩꯕ ꯋꯥꯠꯂꯤꯗ
ꯎꯝ ꯍꯥꯏꯗꯤ ꯀꯨꯏꯗ꯭ ꯃꯣꯏ ꯀ꯭ꯋꯥꯂꯤꯐꯥꯏ ꯑꯣꯏꯔꯛꯄ ꯅꯥꯠꯇ꯭ꯔꯥ
ꯑꯥ ꯑꯗꯣ ꯎꯖꯄꯦꯀꯤꯁꯇꯥꯟꯗꯣ ꯀꯟꯇ꯭ꯔꯤꯗ ꯄꯪꯆꯥꯎ ꯆꯥꯎꯗ ꯍꯣꯟ ꯇꯧꯕꯅꯦ ꯑꯗꯨꯗ
ꯆꯥꯎꯥꯎꯗꯦ ꯆꯥꯎꯗꯦ ꯌꯥꯝ ꯀ ꯆꯥꯎꯥꯎꯕ ꯀꯦ ꯌꯥꯝ ꯑꯃ ꯃꯪꯣꯂꯣꯔ ꯆꯪꯨ ꯅꯃꯤ
ꯎꯝ
ꯑꯦ ꯃꯁꯛꯇꯣ ꯍꯥꯏꯗꯤ ꯃꯁꯛ ꯂꯣꯏ ꯐꯖꯕꯅꯦ ꯃꯣꯏꯗꯣꯝꯒꯤ ꯃꯤꯈꯩꯁꯦ
ꯎꯝ
ꯄꯨꯡ ꯀꯌꯥꯗꯩ ꯍꯥꯏꯥꯛ ꯄꯥꯗꯣꯏꯔꯤꯕ꯭ꯔꯣ
ꯄꯥꯔ ꯑꯣꯏꯗ ꯂꯩꯕꯤ ꯍꯂꯅꯤ ꯍꯜꯂꯛꯑꯃꯤꯅ ꯄꯛ ꯄꯥꯗꯣ ꯃꯥꯥꯟꯠ ꯄꯥꯔꯁꯨ ꯐꯆ ꯌꯦꯉꯗꯤ ꯄꯥꯕꯦ
ꯅꯨꯡꯗꯥꯡꯗꯒꯤ ꯉꯟꯅ ꯇꯨꯝꯊꯣꯛꯎꯗ ꯌꯥꯝꯊꯦꯡ ꯊꯨꯝꯕꯅꯨ ꯍꯥꯏꯗꯤ ꯅꯨꯡꯗꯥꯡꯗꯒꯤ ꯄꯣꯊꯥꯕꯩ ꯀꯩꯕꯩ ꯑꯗꯨꯝ ꯇꯧꯕꯀꯣ
ꯁꯥꯕꯅꯤ ꯇꯨꯝꯕ ꯌꯥꯗꯦ ꯍꯥꯏꯣꯏ ꯀ
ꯐꯦꯟ ꯊꯥꯔꯁꯨ ꯑꯗꯨꯝ ꯁꯥꯕ꯭ꯔꯣ
ꯑꯁꯥꯏ ꯌꯦꯡꯉꯣ ꯑꯩꯁꯦ ꯑꯁ ꯄꯨꯡ ꯍꯥꯟꯅ ꯍꯞꯇꯥꯃꯨꯛꯀꯤ ꯃꯃꯥꯡꯗ ꯄꯨꯡ ꯃꯉꯥ ꯑꯗꯨꯋꯥꯏ ꯑꯗ ꯑꯗꯨꯝ ꯍꯧꯒꯠꯂꯝꯂꯝꯃꯦꯕ
ꯎꯝ
ꯑꯗꯩ ꯇꯨꯝꯕꯁꯤ ꯑꯦ ꯊꯕꯛ ꯆꯠꯄꯗꯣ ꯕꯤꯚꯤꯁꯥꯅ ꯊꯕꯛ ꯆꯠꯄꯗꯣ ꯅꯨꯃꯤꯠ ꯅꯤꯅꯤ ꯍꯨꯝꯅꯤꯃꯨꯛ ꯆꯠꯂꯨꯕ ꯍꯥꯏ ꯗꯤ ꯀꯩꯅꯣ ꯇꯧꯕꯒꯤ ꯃꯤ ꯁꯨꯗꯦ ꯍꯥꯏꯕꯒꯤ
ꯑꯥ
ꯑꯗꯨꯗꯩ ꯇꯨꯝꯕꯁꯤ ꯀꯥꯏꯈꯤꯗꯒꯦ ꯑꯌꯨꯛꯁꯦ ꯍꯧꯒꯟꯒꯅ ꯍꯧꯕ ꯁꯨꯡꯪꯉꯝꯗꯕ ꯋꯥ ꯍꯥꯏ ꯀꯥꯟꯗ
ꯍꯧꯖꯤꯛ ꯀꯩꯅꯣꯒꯤ ꯕꯤꯍꯥꯔꯒꯤ ꯃꯤ ꯁꯨꯗ꯭ꯔꯦ ꯍꯥꯏꯕ꯭ꯔꯣ
ꯇꯨꯡꯒꯤ ꯁꯕꯥꯥ ꯅꯨꯃꯤꯠꯇ ꯇꯥꯃꯤꯡ ꯗꯣ
ꯑꯥ
ꯈꯔ ꯃꯤ ꯈꯔ ꯋꯥꯠꯄ ꯇꯃꯤꯡ ꯇꯥꯕ ꯑꯗꯨꯗ ꯆꯠꯂꯨꯁꯦ ꯍꯦꯟꯅ ꯆꯠꯂꯨꯕ ꯄꯣꯠꯁꯤꯦ ꯑꯌꯥꯝꯕ
ꯑꯣ ꯑꯗꯣ ꯃꯤ ꯑꯅꯧꯕ ꯍꯧꯖꯤꯛ ꯆꯪꯒꯦ ꯍꯥꯏꯕꯗꯗꯤ ꯃꯤꯁꯨ ꯌꯥꯔꯛꯀꯗ꯭ꯔꯥ ꯍꯦꯜꯂꯦꯅ
ꯁ ꯃꯤꯗꯤ ꯁꯨꯈꯤꯅꯤ ꯑꯩꯣꯏ ꯀ ꯅꯣꯡꯃ ꯅꯨꯃꯤꯠꯇꯨꯃꯗ ꯇꯉꯥꯏ ꯐꯗꯅ ꯂꯥꯛꯎ ꯇꯗꯕꯒꯤ ꯃꯤꯗꯨ ꯀꯩꯅꯣ ꯇꯧꯍꯧꯗꯕꯅꯤꯗ ꯃꯤ ꯐꯔꯛ ꯇꯥꯕꯗꯣ ꯎꯝ
ꯎꯝ ꯑꯅꯦ ꯍꯥꯏꯅ ꯃꯤ ꯌꯥꯎꯒꯦ ꯍꯥꯏꯕ ꯃꯌꯥꯝ ꯂꯩꯌꯦꯕꯀꯣ ꯃꯤꯗꯤ ꯌꯥꯝ ꯋꯥꯂꯒꯗꯤ ꯑꯗꯨꯝ ꯄꯥꯎ ꯄꯤꯈꯤꯒꯦꯗꯧꯅꯤꯗ
ꯎꯝ ꯑꯁ ꯑꯗꯨꯃꯛꯇꯤ ꯀꯩꯅꯣ ꯇꯧꯗ꯭ꯔꯔꯤ ꯁꯥꯎꯅꯔꯦ ꯃꯌꯥꯝ ꯃꯤ ꯍꯥꯞꯄꯒꯤ
ꯑꯝ ꯃꯤ ꯄꯩꯁꯥꯗꯣ ꯀꯩꯅꯣ ꯇꯧꯔꯝꯃꯅꯤꯌꯦ ꯃꯤ ꯌꯥꯝꯈꯠꯂꯒꯦ ꯄꯩꯁꯥ ꯄꯤꯛꯊꯔꯛꯇꯣꯏꯅꯤꯅꯀꯣ
ꯑꯅꯦ ꯁꯦ ꯀꯨꯟꯅꯤꯊꯣꯏ ꯀꯨꯟꯅꯤꯊꯣꯏꯗꯒꯤ ꯀꯨꯟꯗꯒꯤ ꯀꯨꯟꯍꯨꯝꯗꯣꯏ ꯁꯤꯅ ꯆꯞ ꯆꯥꯕꯅꯦꯕ
ꯑꯥ
ꯑꯩꯁꯤ ꯀꯨꯟꯊ꯭ꯔꯥꯒꯤ ꯆꯥꯡ ꯁꯨꯔꯤꯕ
ꯑꯁ ꯑꯗꯨꯗꯤ ꯁꯤꯟ ꯄꯤꯛꯊꯔꯛꯑ ꯑꯃꯅꯤꯅꯤ ꯑꯗꯨꯗꯤ
ꯇꯥꯗꯦꯕ ꯑꯗꯨꯅ ꯑꯩꯅ ꯆꯠꯂꯨꯔꯣꯏꯗꯅ ꯃꯤꯗꯣ ꯇꯔꯥꯅꯤꯄꯥꯟ ꯇꯔꯥꯃꯄꯟ ꯈꯛꯇ ꯂꯥꯛꯄ ꯑꯌꯥꯝꯕꯅ ꯁꯨꯇꯤ ꯂꯣꯏ ꯅꯣꯡ ꯆꯤꯡ ꯆꯨꯈ꯭ꯔꯒ ꯇꯧꯔꯝꯗ꯭ꯔꯣ ꯑꯗꯨꯒꯤ ꯂꯥꯛꯅꯗꯕꯒꯤ ꯇꯥꯏꯃꯤꯡ ꯅꯨꯃꯤꯠ ꯣꯡ ꯅꯤꯅꯤ ꯑꯗꯨꯃꯥꯏꯅ ꯂꯥꯡꯅꯔꯝꯗꯕ ꯑꯗꯨꯕꯨ ꯄꯣꯠꯇꯣ ꯌꯥꯝꯕꯅꯤꯅ ꯑꯁ ꯆꯠꯂꯨꯁꯦ ꯍꯥꯟꯅ ꯆꯠꯂꯨꯨꯔꯅꯦ ꯄꯨꯡ ꯑꯃ ꯑꯗꯨꯋꯥꯏ ꯍꯜꯂꯛꯑꯦ
ꯑꯁ ꯊꯦꯡꯉꯤꯍꯦ ꯑꯗꯨꯗꯤ ꯑꯗꯨ ꯑꯁ ꯍꯛꯆꯥꯡ ꯍꯛꯆꯥꯡ ꯁꯣꯛꯀꯅꯤ ꯀꯥꯏꯗꯅꯣ ꯑꯗꯨꯗꯤ
ꯑꯗꯨꯅꯦ ꯇꯨꯡꯉꯥꯏꯗꯗꯤ ꯑꯃꯨꯛ ꯆꯥꯕꯈꯣ ꯀꯔꯡ ꯇ ꯄꯨꯡ ꯑꯅꯤꯒꯨꯝꯕ ꯑꯗꯨꯝ ꯇꯥꯏꯕꯣ
ꯅꯨꯡꯉꯂꯗꯤ ꯑꯗꯨꯗꯤꯥꯇ ꯁꯣꯛꯀꯅꯤꯕꯣꯗ ꯄꯩꯁꯥ ꯉꯥꯛ
ꯎꯝ ꯅꯨꯃꯤꯠ ꯅꯤꯅꯤꯒꯤ ꯑꯗꯨꯃꯥꯏꯅ ꯍꯜꯂꯛꯄ ꯌꯥꯎꯕ
ꯑꯩꯈꯣꯏꯅ ꯍꯥꯏꯁꯤꯅ ꯑꯗꯨꯝ ꯄꯨꯡ ꯄꯨꯡ ꯇꯔꯦꯠ ꯑꯗꯨꯋꯥꯏ ꯆꯠꯂꯒ ꯄꯨꯡ ꯇꯔꯥ ꯇꯔꯥꯃꯥꯊꯣꯏ ꯑꯗꯨꯋꯥꯏꯗ ꯍꯧꯔꯛꯄꯗꯤ ꯀꯥꯏꯗꯦꯕꯀꯣ
ꯎꯝ
ꯑꯃ ꯑꯅꯤꯒ ꯇꯥꯁꯜꯂꯛꯑꯒꯗꯤ ꯍꯥꯏꯗꯤ ꯇꯨꯝꯕ ꯀꯥꯏꯔ ꯐꯖꯅ ꯀꯥꯏꯔꯤꯉꯕ ꯇꯨꯝꯕ ꯑꯗꯨꯝ ꯅꯣꯡꯉꯥꯜꯈꯧꯛꯇꯝ ꯌꯥꯔꯣꯏꯕ
ꯑꯗꯨꯅ ꯌꯥꯗꯦ ꯄꯨꯡ ꯃꯃꯒꯥꯏꯇ ꯃꯌꯥꯝꯃꯦꯦ
ꯏꯁ ꯑꯗꯨꯗꯤ ꯀꯥꯏꯗꯦ ꯑꯗꯨꯝ ꯂꯥꯏꯔꯤꯛ ꯄꯥꯕꯗꯤ ꯑꯗꯨꯝ ꯀꯥꯔꯅꯤ ꯅꯣꯡꯉꯥꯂꯒ ꯑꯗꯨꯝ ꯍꯛꯆꯥꯡꯗꯩꯁꯨ
ꯎꯝ ꯂꯩꯌꯦ ꯑꯗꯨꯗꯒꯤ ꯌꯍꯧ ꯉꯟꯅ ꯍꯣꯠ ꯑꯄꯩ ꯇꯥꯏꯃꯤꯡꯗꯣ ꯑꯗꯨꯝ ꯀꯥꯏꯈꯤꯕꯗꯣ
ꯑꯥ
ꯍꯞꯇꯥ ꯑꯃ ꯑꯗꯨꯃꯥꯏ ꯀꯥꯏꯒꯦꯣ ꯑꯗꯨꯗꯒꯤ ꯕꯣꯟ ꯌꯦꯡꯃꯒꯔꯤ ꯌꯦꯡꯗ ꯑꯗꯨꯃꯅꯞꯇꯥꯥꯎ ꯑꯃ ꯀꯥꯏꯈ꯭ꯔꯦ ꯍꯧ ꯑꯗꯨꯗꯏ ꯍꯧꯖꯤꯛꯁꯦ ꯉꯟꯅ ꯍꯣꯠꯄꯗ ꯉꯝꯗ꯭ꯔꯦꯕ ꯏꯁꯥꯥꯁꯦ ꯑꯩ ꯍꯌꯦꯡꯗꯒꯤꯗꯤ ꯀꯝꯄꯜꯁꯔꯤ ꯅꯝꯐꯨꯗ ꯑꯩ ꯂꯥꯛ ꯃꯔꯤ ꯃꯉꯥ ꯊꯝꯖꯤꯜꯍꯧꯕ ꯌꯥꯔꯣꯏꯗꯣꯏꯦ
ꯄꯨꯡ ꯀꯌꯥꯒ ꯂꯩꯖꯅ ꯄꯤꯌꯦ
ꯍꯥꯟꯅ ꯄꯨꯡ ꯃꯉꯥꯗ ꯍꯧꯜꯔꯛꯑꯃꯅꯦ ꯍꯖꯤꯣꯏ ꯀꯥꯟꯅ ꯀꯒ꯭ꯌꯥ ꯌꯥꯝ ꯇꯥꯗ꯭ꯔꯦꯗꯣ
ꯏ ꯃꯥꯄꯟꯅꯤ ꯇꯥꯔꯕ
ꯇꯥꯏ
ꯑꯩꯁ ꯃꯄꯜꯗꯤ ꯊꯦꯡꯃꯜꯂꯦ ꯑꯗꯨꯝ ꯇꯔꯨꯛ ꯑꯗꯥꯏꯗ ꯑꯗꯨꯝ ꯍꯧꯒꯠꯅꯕ ꯇꯧꯀꯅꯣ ꯃꯉꯥꯗꯤ ꯍꯧꯒꯠꯂꯨꯅ ꯉꯝꯃꯜꯂꯦ ꯑꯗꯨ
ꯎꯝ ꯃꯉꯥꯗ ꯍꯧꯒꯠꯂꯒ ꯋꯥꯛꯀꯤꯡ ꯉꯥꯏꯍꯥꯛ ꯆꯠꯊꯣꯛꯑꯒꯦ ꯇꯧꯕ ꯑꯩꯅ
ꯑꯌꯨꯛꯇꯗꯤ ꯆꯂꯅꯤ ꯆꯂ ꯋꯥꯍ ꯇꯨꯝꯕꯦ ꯍꯥꯏꯗ ꯆꯂꯣ
ꯈꯪꯗꯦ ꯋꯥꯛꯀꯤꯡ ꯈꯔ ꯆꯠꯇ꯭ꯔꯗꯤ ꯏꯁꯥꯗꯤꯦ
ꯍꯥꯏꯗꯤ ꯑꯌꯨꯛꯇ ꯑꯌꯨꯛꯇꯗꯤ ꯂꯥꯏꯔꯤꯛ ꯄꯥꯊꯣꯛ ꯑꯃ ꯐꯩꯌꯦꯕ ꯑꯗꯨꯒ ꯑꯦ ꯆꯥꯛ ꯆꯥ ꯆꯥꯗ꯭ꯔꯤꯉꯩꯗꯅꯤ ꯌꯦꯡꯗꯦ ꯆꯥꯔ ꯀꯥꯟꯗ ꯈꯪꯗꯣꯛ ꯈꯪ ꯆꯠꯂ ꯇꯨꯍꯝꯗꯥꯏꯗꯤ ꯏꯁꯨ ꯊꯣꯛꯑ ꯆꯟꯈꯤꯕ ꯑꯗ ꯑꯅꯤꯌꯥ ꯣꯁꯕꯒꯦꯁꯨ ꯀꯥꯏꯗꯅ
ꯆꯥꯏꯗꯌꯥ
ꯐꯔꯤꯗꯦ ꯌꯥ ꯇꯗꯤ ꯑꯩꯁꯦ ꯌꯨꯝꯗ ꯂꯩꯔꯤꯁꯦ ꯍꯧꯖꯤꯛꯁꯦ ꯃꯇꯝ ꯉꯥꯏꯔꯤꯅꯦ ꯑꯩꯅ ꯇꯧꯔꯤꯁꯦ
ꯁꯤꯈꯤꯗꯪ ꯀꯥꯔꯛꯑꯣ ꯚꯥꯏꯅꯣ ꯀꯥꯝ ꯂꯩꯔꯣ
ꯒꯦꯝ ꯑꯗꯨꯝ ꯁꯥꯟꯅ ꯂꯩꯔꯦ ꯑꯗꯨꯝ ꯇ꯭ꯋꯦꯟꯇꯤ ꯐꯣꯔ ꯑꯋꯥꯔ ꯒꯦꯝ ꯈꯔ ꯁꯥꯟꯅ ꯐꯣꯟ ꯈꯔ ꯄꯥꯏ ꯇꯧꯐꯝꯝꯗꯤ ꯈꯪꯗꯦ ꯍꯥ ꯂꯥꯏꯔꯤꯛ ꯄꯥꯕꯁꯨ ꯀꯩꯁꯨ ꯂꯩꯇꯦ ꯂꯩꯇꯦ ꯁꯦꯡꯅ ꯍꯥꯏꯔꯦ ꯄꯨꯨꯟꯒꯤꯁꯦ ꯍꯣꯃꯣ ꯁꯨꯕ ꯂꯩꯈ꯭ꯔꯦ
ꯊꯪꯅꯤ ꯊꯪꯅꯤꯩꯅꯦ ꯅꯣꯡꯐꯨ ꯎꯅꯗꯤ ꯑꯩ ꯉꯥꯏꯅ ꯈꯠꯅꯈ꯭ꯔꯦꯕ ꯈꯔ ꯃꯥꯒ
ꯀꯔꯤꯗ ꯑꯣꯏꯅꯣꯅ ꯈꯠꯅꯩꯗꯨꯕꯣ
ꯃꯥ ꯃꯥꯒꯤꯦ ꯀꯣꯟꯅ ꯄꯩꯁ ꯀꯥ ꯂꯤꯗꯏꯅꯅꯤ
ꯑꯥ
ꯑꯗꯩꯗꯤ ꯃꯥꯅ ꯍꯥꯏꯗꯤ ꯕ ꯐꯦꯁꯕꯨꯛꯇ ꯀꯩꯗ ꯁꯦꯔꯤꯌꯦꯜꯒꯤ ꯑꯦꯞ ꯍꯥꯞꯄ ꯑꯗꯩ ꯁꯦꯔꯦꯜ ꯌꯦꯡꯕ ꯑꯗ ꯚꯗꯤꯑꯣ ꯌꯦꯡꯕꯗꯒ ꯁꯣꯏꯗꯅ ꯆꯪꯁꯜꯂꯨꯕꯁꯦ ꯑꯣꯇꯣ ꯄꯦ ꯇꯥꯕ ꯑꯗꯨꯝ ꯌꯥꯎꯕꯅꯦꯕꯀꯣ
ꯎꯝ
ꯑꯗꯨꯃꯥꯏꯅ ꯇꯧꯕꯗ ꯃꯥꯏꯗꯤ ꯑꯦꯀꯥꯎꯟꯗ ꯑꯍꯨꯝꯂꯛ ꯀꯛꯈ꯭ꯔꯦꯕ ꯂꯨꯄꯥ ꯆꯥꯝꯃꯁꯦ ꯑꯍꯨꯝꯂꯛ ꯃꯔꯤꯔ ꯑꯗꯨꯗꯣ ꯑꯩꯅꯅꯦ ꯁꯤꯅꯦꯦꯝꯅꯦ ꯑꯗꯩꯗꯤ ꯑꯩꯁꯨ ꯁꯥꯎꯅꯤꯡꯉꯦ
ꯊꯥ ꯈꯨꯗꯤꯡꯒꯤ ꯑꯣꯇꯣꯄꯦ ꯄꯤꯕꯤꯗ
ꯍꯣ ꯑꯣꯇꯣ ꯄꯦ ꯇꯕꯤꯗ ꯑꯗꯨ ꯑꯣꯟ ꯂꯩꯔꯝꯃꯦ ꯑꯗꯨꯐꯥꯎꯗ ꯑꯩꯅ ꯆꯪꯉꯒꯅꯦ ꯃꯥꯏ ꯑꯦꯀꯥꯎꯟꯗ ꯆꯪꯉꯒ ꯑꯩꯅ ꯑꯣꯐ ꯇꯧꯕꯤꯅꯤ ꯍꯥꯏꯕ ꯀ ꯅꯨꯡꯉꯥꯏꯇꯗꯅ ꯑꯗꯣ ꯑꯩꯉꯣꯟꯗ ꯑꯩꯉꯣꯟꯗ ꯑꯩꯁꯦ ꯑꯗꯨꯝ ꯍꯥꯏꯔꯕꯤꯅꯦꯅꯦ ꯅꯪꯅ ꯀꯛꯍꯟꯕꯅꯦꯅ ꯑꯗꯩꯗꯤ ꯑꯩꯅ ꯂꯪꯊꯠꯅꯕꯪ ꯑꯗꯁ ꯑꯩꯅ ꯀꯌꯥꯝ ꯀꯥꯏꯕ ꯍꯥꯏꯔꯨꯔꯒꯦꯒ ꯇꯧꯁꯜꯂꯛꯄꯤꯗꯦꯕ ꯑꯗ ꯃꯥꯁꯦ ꯀ꯭ꯂꯥꯁꯇ ꯑꯩꯁꯦ ꯁꯥꯎ ꯍꯧꯈ꯭ꯔꯗꯤ ꯍꯟꯈꯤꯗ꯭ꯔꯦ ꯑꯗꯨꯝ ꯑꯗꯩꯗꯤ ꯑꯩꯅ ꯉꯥꯡꯈ꯭ꯔꯦꯕ ꯑꯔꯣꯏꯁꯤ ꯉꯥꯡꯈ꯭ꯔꯦꯕ ꯑꯗꯩ ꯏ ꯃꯥꯁꯤꯪꯈꯣꯛ ꯆꯥꯛ ꯆꯆꯥꯔ ꯂꯩꯏ ꯍꯧꯖꯤꯛꯁꯨ ꯀꯧꯕ ꯈꯣꯠꯄꯗ
ꯎꯝ ꯂꯩꯍ ꯇꯣꯄꯤ ꯂꯩꯔꯁꯨ ꯄꯦꯔꯥꯅꯤꯗ ꯑꯩꯈꯣꯏꯅ ꯈꯪꯗꯕꯤ ꯑꯦ ꯃꯣꯏꯅꯗꯤ ꯀꯩꯅꯣ ꯂꯨꯄꯥ ꯑꯃꯈꯛꯇ ꯇ꯭ꯔꯥꯏ ꯇꯧꯒꯦ ꯍꯥꯏꯅ ꯇꯧꯔꯨꯕꯁꯤꯗꯕꯀꯣ
ꯎꯝ
ꯑꯩꯈꯣꯏꯅꯩꯖꯁꯤꯡꯅꯗ ꯂꯥꯎꯊꯣꯛꯄꯤ ꯑꯗꯨꯝ ꯑꯗꯨꯂꯝ ꯀꯛꯄꯤꯅꯤ ꯃꯣꯏꯗ
ꯑꯇꯣꯞꯄ ꯑꯗꯨꯝ ꯇꯥꯕ ꯌꯥꯎꯕꯅꯦ ꯍꯥꯏꯗꯤ ꯑꯗꯣ ꯐꯖ ꯌꯦꯡ ꯌꯦꯡꯗꯅꯤ ꯌ ꯀꯣ ꯇꯧꯕꯦ
ꯎꯝ
ꯈꯣꯠꯄ꯭ꯔꯅ ꯍꯥꯏꯗꯤ ꯑꯣꯇꯣꯄꯦ ꯂꯩꯕꯁꯦ ꯑꯗꯨꯝ ꯁꯦꯠꯇꯤꯡꯗ ꯆꯪꯉꯒ ꯑꯗꯨꯝ ꯈꯔ ꯈꯔ ꯑꯗꯨꯝ ꯆꯦꯛ ꯇꯧꯕꯁꯦ ꯑꯗꯨꯝ ꯌꯥꯏꯑꯕ
ꯑꯣꯇꯣ ꯄꯦꯁꯤ ꯒꯨꯒꯜꯗꯗꯒꯤ ꯒꯨꯒꯜ ꯄꯦꯗꯒꯤ ꯑꯗꯨꯝꯪꯉ ꯁꯦꯝꯗꯣꯏꯔꯥ ꯀꯩꯗꯩ ꯁꯦꯝꯗꯣꯏꯅꯣ
ꯌꯥꯎꯕꯅꯦ ꯒꯨꯒꯜ ꯄꯦꯒꯤ ꯄ꯭ꯔꯣꯐꯥꯏꯜ ꯆꯪꯉꯦꯅ
ꯑꯥ
ꯑꯗ ꯁꯦꯠꯇꯤꯡꯗ ꯆꯪꯉꯀꯥꯟꯗ ꯑꯣꯇꯣ ꯄꯦ ꯊꯥ ꯑꯃ ꯌꯥꯎꯕꯅꯦꯕ ꯑꯗ ꯑꯣꯟ ꯇꯧꯔꯝꯃꯒꯗꯤ ꯑꯗꯨꯝ ꯑꯣꯞ ꯇꯧꯁꯟꯕ ꯌꯥꯏ ꯑꯗꯨꯒ ꯄꯦꯟꯇꯤꯡꯗ ꯂꯩꯕꯁꯨ ꯃ ꯑꯗꯨꯝ ꯊꯦꯡꯅꯕ ꯌꯥꯎꯕꯅꯦꯕꯀꯣ
ꯎꯝ
ꯀꯩ ꯑꯩꯅ ꯀꯔꯤꯝ ꯅꯝꯃꯨꯗ꯭ꯔꯒꯕꯨꯗꯤꯎꯔꯣꯏ ꯑꯗ ꯑꯩꯅ ꯀꯩꯒꯨꯝꯕ ꯅꯝꯃꯨꯔꯒꯗꯤ ꯑꯗꯨꯝ ꯑꯣꯇꯣꯄꯦ ꯇꯧꯟ ꯌꯥꯎꯋꯦꯕ ꯑꯦꯞꯀꯨꯝ ꯒꯜ ꯍꯥꯏꯗꯤ ꯀꯩꯒꯨꯝꯕ ꯑꯩꯈꯣꯏꯅ ꯑꯦꯄ꯭ꯂꯤꯀꯦꯁꯟ ꯂꯆꯤꯡꯀꯥꯟꯗ ꯃꯁꯛ ꯈꯪꯗꯕ ꯑꯦꯄ꯭ꯂꯤꯀꯦꯁꯟꯤꯡꯀꯥꯟꯗ ꯑꯣ ꯇꯤ ꯄꯤ ꯊꯥꯔꯛꯄꯗꯣ
ꯎꯝ
ꯑꯗꯨꯗꯨꯅ ꯑꯣꯇꯣꯄꯦ ꯆꯠꯄꯁꯨ ꯌꯥꯎꯋꯦꯕ
ꯎꯝ
ꯑꯗꯨꯒꯨꯝꯕ ꯑꯣ ꯇꯤ ꯄꯤꯤꯁꯦ ꯑꯗꯨꯝ ꯈꯔ ꯆꯦꯛꯁꯤꯟꯕ ꯍꯥꯏꯗꯤ ꯇꯉꯥ ꯐꯗ꯭ꯔꯦ ꯃꯤꯅ ꯍꯪꯉꯛꯄꯗ ꯄꯥꯎ ꯄꯤꯗꯕ ꯈꯣꯠꯄ ꯑꯗꯨ ꯅꯦꯕ ꯑꯩꯈꯣꯏꯅ ꯍꯪꯕꯗ ꯄꯤꯔꯦꯡꯗ꯭ꯔꯤꯗꯣ
ꯎꯝ ꯎꯝ
ꯃꯣꯏꯅꯗꯤ ꯈꯪꯗꯕꯅꯤ ꯑꯩꯁꯨ ꯑꯦꯛꯁꯄ꯭ꯂꯦꯅꯦꯁꯟꯗꯣ ꯇꯧꯅꯤꯡꯗ꯭ꯔꯕꯅꯤꯅ ꯇꯣꯛꯄꯗꯨ ꯇꯧꯗꯕ
ꯎꯝ ꯎꯝ ꯑꯩ ꯑꯣꯇꯣ ꯄꯦ ꯂꯩꯕꯥ ꯑꯝꯇ ꯌꯦꯡꯟ ꯇꯥꯔꯦ ꯅꯅꯥꯍꯎ ꯌꯦꯡꯍꯟꯒꯦ ꯑꯩ ꯭ꯌꯥꯟ ꯇꯥꯔꯣ
ꯌꯦꯡꯉꯣ ꯁꯦꯠꯇꯤꯡꯗ ꯆꯪꯉ ꯑꯗꯨꯝ ꯀꯩꯅꯣꯗꯤ ꯌꯦꯡꯨꯛ ꯀꯩꯅꯣ ꯌꯨꯇꯌꯨꯕꯇ ꯑꯗꯨꯝ ꯍꯥꯎ ꯇꯨ ꯁꯤ
ꯑꯦ ꯅꯅꯥꯎ ꯍꯩꯌꯦ ꯅꯅꯥꯎ ꯌꯦꯡꯍꯜꯂꯗ
ꯎꯉ ꯀꯩꯟꯥꯡ ꯀꯧ ꯇꯥ ꯍꯥꯏꯕ ꯅꯨꯡꯗꯥꯡ
ꯈꯪꯗꯦ ꯅ ꯏꯕꯥꯅꯤ ꯀꯩꯅ ꯌꯥꯝ ꯊꯣꯡꯗꯦꯅ ꯈꯟꯗꯔꯦ ꯃꯥꯁ ꯊꯣꯡ ꯈꯪꯗꯦ ꯍ ꯑꯩꯖ
ꯎꯝ ꯊꯣꯡꯖꯤꯟꯗ ꯌꯦꯟ ꯌꯣꯜꯂꯦ ꯑꯗꯨꯕꯨ ꯀꯦꯖꯤ ꯃꯈꯥ ꯑꯝꯇꯪ ꯑꯃꯈꯠꯂꯨꯒꯗꯧꯒꯦ
ꯄꯩꯁꯥ ꯄꯩꯁꯥ
ꯑꯩꯗꯤ ꯑꯩꯗꯤ ꯑꯁꯦꯡꯕꯒ ꯑꯩ ꯏꯟꯖꯥꯡꯒꯤ ꯂꯥꯏꯔꯤꯛꯇꯨꯗꯩ ꯑꯩꯗꯤ ꯑꯗꯨꯝ ꯆꯥꯏꯑ
ꯑꯦ ꯆꯥꯏꯦ ꯅꯟꯒꯇ ꯆꯥꯎꯗ ꯃꯥꯔꯤꯌꯦꯦ
ꯑꯗꯣ ꯍꯧꯖꯤꯛꯅꯧ ꯄꯩꯁꯥ ꯈꯔ ꯈꯨꯠꯇ ꯂꯩꯕ ꯑꯩꯁꯦ ꯋꯥꯈꯜꯗ ꯅꯨꯡꯉꯥꯏꯕꯁꯨ ꯂꯩꯀꯥꯟꯗꯗꯤ ꯄꯩꯁꯥꯗꯤ ꯊꯣꯛꯇꯣꯏꯕ
ꯎꯝ
ꯑꯗꯨꯅ ꯀꯩꯁꯨ ꯌꯥꯝ ꯀꯟꯅ ꯆꯥꯕꯗꯤ ꯀꯩꯁꯨ ꯑꯣꯏꯈꯤꯗꯦ ꯃꯔꯛ ꯃꯔꯛꯇ ꯆꯥꯕ
ꯎꯝ
ꯃꯣꯏꯗꯤ ꯑꯗꯨꯝ ꯐꯝꯃꯤꯕ ꯅꯠꯇ꯭ꯔꯣ ꯀꯩ ꯀꯔꯥꯏꯗꯤ
ꯐꯝꯃꯤ ꯑꯣꯛꯈꯤꯗꯤ ꯐꯪꯈꯤꯗ꯭ꯔꯦ ꯃꯇꯝ ꯈꯔ ꯂꯦꯛꯈꯤꯗꯤ
ꯍꯣꯛꯛꯇꯤ ꯌꯥꯔꯣꯏꯗ ꯄꯤ ꯁꯤꯠꯂꯣꯏꯣꯏ ꯀꯩꯅꯣ ꯇꯧꯔꯦ ꯂꯧꯎ ꯆꯪꯉꯨ ꯑꯣꯏꯒꯦ ꯀꯌꯥ
ꯈꯪꯗꯦ ꯀꯥꯂꯦꯟ ꯊꯥꯕꯁꯤꯗ ꯃꯣꯏꯁꯨ ꯄꯥꯛ ꯁꯦꯠꯇꯕꯗ ꯀꯤꯕ꯭ꯔꯥ ꯈꯪꯗꯦ ꯌꯣꯟꯕ
ꯈꯠꯂꯑꯒ ꯃꯀꯣꯛ ꯑꯣꯏꯅ ꯑꯣꯔꯗꯔ ꯇꯧꯔꯛꯀꯅꯤ ꯍꯥꯏ ꯅ ꯑꯃ
ꯋꯤꯟꯇꯔ ꯋꯟꯇꯔꯗ ꯌꯣ ꯂꯛꯑꯅꯦ ꯍꯥꯏꯔꯗꯤ ꯀꯥꯂꯦꯟ ꯊꯥꯗꯨꯗꯤ ꯃꯣꯏ ꯑꯣ ꯎꯈꯤꯕ ꯑꯃꯗ ꯀꯤꯗꯤ ꯀꯦꯨ ꯍꯥꯏꯗꯤ ꯇꯣꯏꯅ ꯁꯤꯠꯄ ꯅꯠꯇꯦ ꯇꯝꯃꯤꯅꯀꯣ
ꯍꯣꯏ ꯍꯣꯏ ꯀꯩꯅꯣ ꯑꯣꯏꯌꯦꯅ ꯍꯃꯅ ꯑꯗꯨꯝ ꯊꯤꯔꯛꯄꯅ ꯑꯍꯝꯕꯗꯣ
ꯎꯝ ꯑꯗꯨꯅ ꯃꯣꯏꯁꯤꯦ ꯀꯥꯂꯦꯟ ꯊꯥꯗ ꯑꯣꯛꯔꯕ ꯀꯤꯕ꯭ꯔ ꯅꯤꯡꯊꯝ ꯊꯥꯗꯨꯛ ꯌꯣꯂꯛꯀꯗ ꯃꯥꯜꯂꯦ
ꯌꯧꯂꯛꯀꯅꯤ ꯌꯧꯔꯛꯀꯅꯤ ꯌꯣꯂꯗꯤ ꯑꯗꯣ ꯑꯩ ꯉꯣꯟꯗ ꯈꯜꯂꯔꯒ ꯃꯀꯣꯛ ꯑꯝꯇ ꯑꯣꯗꯔ ꯇꯧꯒꯦ ꯇꯩ
ꯃꯄꯣꯏ ꯍꯧꯖꯤꯛ ꯀꯌꯥꯃꯨꯛꯀꯤꯅꯖꯥꯅꯣ ꯈꯪꯗꯦꯅꯦꯦ ꯑ ꯑꯍꯨꯝ ꯃꯔꯤ ꯑꯃꯨꯛ ꯂꯩꯔꯝꯒꯗ
ꯑꯦꯅꯦꯍꯦ ꯃꯉꯥ ꯇꯔꯨꯛ ꯇꯥꯕꯅꯤꯍꯦ
ꯀꯦꯖꯤ ꯅꯠꯇ ꯄꯩꯁꯥ
ꯈꯪꯗꯦ ꯑꯗꯨꯗꯤ ꯑꯣ ꯀꯦꯖꯤ ꯀꯦꯖꯤꯗꯗꯤ ꯃꯔꯤ ꯃꯉꯥꯗꯒꯤ ꯑꯗꯨꯝ ꯌꯧꯔꯕꯅꯤ ꯑꯣꯛꯇꯦ
ꯀꯦꯖꯤ ꯃꯉꯥ ꯍꯣꯏꯅꯦ ꯀꯦꯖꯤ ꯃꯉꯥ ꯀ ꯆꯥꯝꯔꯤ ꯆꯥꯝꯔꯤꯗꯤ ꯀꯩꯁꯨ ꯌꯥꯎꯔꯣꯏꯀꯣ ꯃꯈꯣꯛꯇꯗꯤ ꯆꯍꯨꯝ ꯆꯍꯨꯝ ꯍꯥꯏ ꯆꯍꯨꯝ ꯌꯥꯡꯈꯩ ꯍꯥꯏꯔꯁꯤꯀꯣ ꯆꯃꯤ ꯄꯥ ꯍꯥꯏꯁꯤꯅꯦ ꯆꯃꯤ ꯍꯀꯥꯟꯗꯥꯏ ꯐ ꯇ꯭ꯋꯦꯟꯇꯤ ꯑꯅꯤ ꯑꯅꯤ ꯂꯤꯁꯤꯡ ꯑꯅꯤ ꯑꯍꯨꯝ ꯈꯛꯇꯅꯤꯗ ꯅꯠꯇ꯭ꯔꯣ
ꯃꯥꯅꯤ ꯃꯥꯅꯤ
ꯂꯤꯁꯤꯡ ꯑꯅꯤ ꯑꯍꯨꯝꯗꯨꯗꯤ ꯑꯗꯨꯝ ꯌꯥꯏꯗ ꯆꯥꯊꯣꯛꯄ ꯅꯠꯇ꯭ꯔꯒ ꯅꯣꯡ ꯐꯥꯗꯣꯛꯈꯤꯕ ꯋꯥꯔꯤꯅꯦ
ꯑꯗꯣ ꯃꯣꯏ ꯃꯅꯨꯡ ꯁꯥꯒꯤ ꯑꯦꯔꯤꯦꯠꯇ ꯆꯠꯀꯨꯝꯗ ꯀꯗꯧꯕꯅꯦ ꯃꯣꯏꯁꯦ ꯉꯥꯎ ꯆꯠꯇꯕ꯭ꯔꯥ ꯀꯣꯛ ꯃꯀꯣꯛꯁꯦ ꯇꯣꯉꯥꯟ ꯆꯠꯄ꯭ꯔꯥ ꯔꯦ ꯂꯩꯕ꯭ꯔꯣ ꯂꯩ ꯌꯥꯎꯨꯝꯕꯀꯣꯡ ꯇꯣꯉꯅ ꯂꯩꯖꯔ ꯑꯗꯨꯕꯨ ꯀꯩꯁꯨ ꯌꯥꯝ ꯈꯤꯇꯪ ꯉꯝꯃꯣꯏꯗ ꯆꯍꯨꯝ ꯆꯪꯒꯦ ꯑꯗꯨꯗꯥꯏ ꯂꯩꯔꯝꯣ
ꯍꯥꯏꯗꯤ ꯀꯩꯅꯣꯅ ꯃꯁꯥꯅꯦ ꯃꯁꯥꯅꯦꯅ ꯇꯥꯡꯉꯦꯕ
ꯇꯥꯉꯦ
ꯃꯈꯣꯟ ꯑꯃꯨ ꯈꯔ ꯍꯣꯡꯉꯦꯕꯀꯣ
ꯎꯝ
ꯃꯁꯥꯅ ꯍꯦꯟꯕꯅꯦꯕ ꯄꯩꯁꯥ ꯇꯥꯡꯕꯗꯤ ꯃꯈꯣꯏꯅ ꯍꯥꯏꯗꯤ ꯁꯔꯨꯒꯤ ꯆꯥꯡ ꯌꯥꯝ ꯌꯥꯎꯏꯤꯗꯅ
ꯍꯣꯏ ꯍꯣꯏ
ꯑꯗꯨꯅ ꯃꯃꯟꯗꯣ ꯈꯤꯇꯪ ꯍꯥꯏꯗꯤ ꯈꯤꯇꯪ ꯍꯟꯒꯦꯠꯇꯨ ꯈꯤꯇꯪ ꯍꯟꯊꯔ ꯁꯥꯔꯅꯤ ꯌꯥꯝ ꯀꯟꯅ ꯈꯦꯠꯅꯕꯗꯤ ꯅꯠꯇꯦꯗ
ꯃꯥꯥꯟꯅꯤ ꯌꯥꯡꯈꯩ ꯆꯥꯝ ꯅꯪ ꯈꯦ ꯌꯥꯡꯈꯩꯃꯨꯛ ꯀꯌꯥ ꯈꯦꯅꯔꯝꯃꯦ
ꯑꯥ ꯑꯁ ꯀꯩꯅꯣ ꯂꯣꯏꯗꯣꯏ ꯁꯄꯗꯤꯕꯨ ꯑꯩꯈꯣꯏꯁꯨ ꯉꯥꯅꯨ ꯃꯌꯥꯝ ꯂꯣꯏꯔꯦ ꯑꯩꯅ ꯉꯥꯅꯨ ꯂꯣꯏꯗꯣꯏ ꯁꯄꯗꯤ ꯑꯣꯏꯅ ꯂꯣꯏꯅ ꯐꯕꯖꯥꯅꯦ
ꯎꯝ ꯉꯥꯅꯨ ꯍꯥꯏꯩꯔꯒ ꯑꯩꯈꯣꯏꯔꯣꯝꯅ ꯉꯥꯅꯨ ꯐꯝꯅꯗꯦ ꯍꯥꯏ ꯍꯧꯖꯤꯛꯀꯥꯟꯁꯦ
ꯑꯩꯈꯣꯏ ꯉꯥꯅꯨ ꯇꯔꯥꯃꯔꯤ ꯂꯣꯏꯌꯣꯀꯣ
ꯑ
ꯎꯝ ꯆꯥ ꯃꯣꯏꯅ ꯆꯥꯕꯁꯨ ꯑꯗꯨꯝ ꯑꯣ ꯑꯅꯤ ꯆꯥꯡ ꯑꯗꯨꯝ ꯆꯥ ꯌꯥꯗꯦꯕ
ꯆꯥꯕꯅꯤ
ꯎꯝ ꯄꯩꯁꯥꯗꯣ ꯍꯌꯦꯡ ꯑꯣꯛꯅꯗꯤ ꯁꯦꯟꯗ ꯃ ꯌꯥꯝ ꯍꯦꯜꯂꯤꯗꯅ ꯀꯥꯏꯕꯗ ꯇꯥꯕꯗꯣ
ꯃꯥꯅꯦ
ꯑꯗꯨꯏ ꯃꯊꯛꯇ ꯑꯃꯨꯣꯕ ꯂꯣꯏꯔꯗꯤ ꯑꯃꯨꯛ ꯃꯆꯥ ꯀꯣꯞꯄ ꯈꯣꯠꯄꯅ ꯑꯃꯨꯛ ꯂꯥꯛꯀꯦ
ꯎꯝ ꯑꯩꯈꯣꯏꯔꯣꯝꯗꯁꯨ ꯉꯥꯅꯨ ꯄꯥꯛ ꯂꯣꯏꯅꯗ꯭ꯔꯦ ꯍꯧꯖꯤꯛꯀꯥꯟꯁꯦ
ꯉꯥꯅꯨꯁꯦ ꯀꯩꯅꯣ ꯐꯪꯗꯦꯕ꯭ꯔꯣ ꯍꯧꯖꯤꯛ ꯉꯥꯅꯨ ꯑꯆꯧꯕ ꯐꯪꯗꯦ ꯆꯥꯒꯦꯅ ꯊꯤꯕꯗ
ꯎꯝ ꯑꯣꯅꯦ
ꯑ ꯑ ꯉꯍꯔ ꯍꯂ ꯅꯦ ꯏꯃꯥꯟꯅꯕ ꯅꯪꯅ ꯊꯤꯔꯛꯑꯣꯅꯦ ꯑꯩ ꯀꯣꯏ ꯊꯤ ꯊꯤꯔꯨꯅꯤ ꯐꯪꯗꯦ
ꯎꯝ ꯑ
ꯊꯑꯣꯣꯏꯅ ꯐꯥꯔꯝꯗ ꯃꯌꯥꯝ ꯂꯣꯏꯈꯤꯕ ꯑꯣꯏꯔꯗꯤ ꯌꯥꯏꯑꯕꯀꯣ
ꯎꯝ
ꯊꯥꯗꯣꯛꯑꯒ ꯄꯨꯈ꯭ꯔꯤꯒ ꯁꯦꯝꯃꯒ ꯑꯗꯨꯃꯥꯏꯅ ꯂꯣꯏꯈꯤꯕ ꯑꯣꯏꯣꯏꯗꯤ ꯄꯩꯁꯥꯗꯣ ꯑꯗꯨꯝ ꯇꯣꯡꯉꯦ ꯅꯠꯇ꯭ꯔꯒꯗꯤ ꯌꯥꯝ ꯀꯟꯅ ꯇꯣꯡꯗꯦꯕ ꯑꯗꯨꯝ ꯆꯥꯕꯗ ꯑꯗꯨꯝ ꯂꯣꯏꯁꯟꯕꯤꯕ ꯐꯤꯔꯝꯅꯦꯕ
ꯃꯥꯅꯦ ꯃꯥꯅꯦ ꯆꯤꯟꯖꯥꯛ ꯀꯩ ꯃꯒꯤ ꯃꯄꯪꯒꯗ ꯆꯥꯕꯅꯤꯅ ꯌꯥꯝ ꯌꯥꯝ ꯆꯥꯕꯅꯦꯕ
ꯎꯝ ꯑꯩꯈꯣꯏꯒꯤꯗꯤ ꯉꯥꯅꯨ ꯂꯣꯏꯅꯤ ꯇꯧꯁꯦ ꯑꯩꯅꯁꯨ ꯆꯥꯕꯗ ꯇꯪꯈꯥ ꯑꯃ ꯂꯣꯏꯕ ꯣꯏꯂ ꯕꯣꯏꯂꯔ ꯑꯃꯨꯛ ꯂꯣꯏꯗꯣꯏꯅ ꯇꯧꯑꯦ ꯑꯗꯣ ꯁꯥꯒꯠꯄꯅꯤꯅ ꯑꯃꯨꯛꯤꯕ ꯕꯣꯏꯂꯔ ꯂꯣꯏꯕꯗꯣ
ꯍꯦ ꯄꯂꯒꯗ ꯔꯨꯒꯟ
ꯑꯗꯒꯤ ꯁꯦꯕꯥ ꯁꯦꯕꯤꯁꯨ ꯌꯥꯝ ꯆꯪꯉꯤꯗꯅ ꯃꯥꯗꯤ ꯍꯥꯏꯕꯗꯤ ꯊꯥꯗꯣꯛꯄ ꯌꯥꯗꯦ ꯑꯉꯥꯡꯁ ꯁꯦꯟꯅꯕ ꯆꯅ
ꯃꯥꯥꯟ
ꯑꯗꯨꯅ ꯄꯩꯁꯥꯒꯤ ꯉꯈꯟ ꯌꯥꯥꯠꯇꯦ ꯍꯌꯦꯡ ꯄꯨꯂꯞ ꯃꯥꯡꯈ꯭ꯔꯗꯤ ꯃꯊꯥ ꯁꯥꯗꯦ ꯍꯦꯟꯅ
ꯑꯥ ꯅꯪ ꯃꯉꯥ ꯇꯔꯥ ꯁꯣꯝꯗ ꯅꯪ ꯆꯥꯕꯒꯤ ꯂꯣꯏꯒꯦ ꯍꯥꯏꯕꯗꯤ ꯀꯥꯏꯗꯣ ꯄꯩꯁꯥ ꯊꯥꯟꯕꯩꯗꯤ ꯂꯣꯏꯔꯨꯀ ꯕ꯭ꯔꯤꯛꯁ ꯌꯥꯝ ꯆꯥꯎꯋꯤꯗ
ꯑꯥꯆꯥ ꯑꯣꯣ ꯑꯗꯣ ꯐꯔꯦ ꯆꯥꯛ ꯊꯣꯡꯗꯧꯅꯕ ꯇꯥꯣ ꯑꯏꯖꯣ ꯀꯦ ꯀꯩꯅꯣꯈꯦꯇꯥꯏꯒꯦ
ꯍ ꯍꯣ ꯊ ꯊ